ꯎꯝ ꯍꯦꯜꯂꯣ ꯃꯣꯔꯅꯤꯡ
ꯇꯌꯦ
ꯀꯌꯥꯃꯨꯛ ꯇꯥꯕ꯭ꯔꯥ
ꯌꯝ ꯇꯥꯌꯦ
ꯕꯣꯔꯥ ꯀꯌꯥꯃꯨꯛ
ꯕꯣꯔꯥ ꯃꯉꯥ ꯇꯔꯨꯕꯒꯨꯝꯕ
ꯑꯗꯨꯗꯤ ꯌꯥꯝꯗꯦꯍꯦ ꯃꯤꯅ ꯕꯣꯔꯥ ꯀꯨꯟ ꯀꯨꯟꯊ꯭ꯔꯥꯅꯤꯉ ꯀꯨꯟꯊ꯭ꯔꯥ ꯕꯣꯔꯥ ꯀꯨꯟ ꯀꯨꯟꯊ꯭ꯔꯥꯃꯨꯛ ꯇꯥꯅꯤꯒ ꯍꯥꯏꯔꯛꯑꯒ ꯅꯪꯅ
ꯕꯣꯔꯥ ꯕꯣꯔꯥ ꯃꯉꯥꯁꯨ ꯌꯥꯝꯈ꯭ꯔꯦꯅ ꯈꯟꯕꯅꯤꯗ ꯍꯥꯏꯗꯤ
ꯑꯁ ꯌꯥꯝꯗ ꯕꯣꯔꯥ ꯃꯉꯥꯛꯇꯪꯗꯤ ꯆꯩ ꯄꯥꯝꯃꯤ ꯅꯪ ꯀꯃꯥꯏꯅ ꯇꯥꯔꯒ ꯂꯩꯕ꯭ꯔꯥ
ꯍꯝ ꯕꯣꯔꯥ ꯕꯣꯔꯥ ꯇ꯭ꯔꯨꯞꯗꯤ ꯌꯥꯝꯃꯟꯈ꯭ꯔꯦ ꯀꯅ ꯈꯜꯂꯤ ꯃꯤꯅꯦ
ꯏꯁꯤꯁ ꯌꯥꯗꯦ ꯌꯥꯗꯦ
ꯀꯩꯇꯥꯔꯤꯅ
ꯐꯝꯃꯒ ꯁꯤ ꯐꯛꯂꯛꯗ ꯅꯪ ꯅꯪ ꯄꯤꯛꯆꯔ ꯊꯣꯛꯂꯛꯄꯀꯣ ꯑꯗꯨ ꯌꯦꯡꯉꯒ ꯂꯩꯌꯦ ꯑꯦꯁ ꯅꯪ ꯅꯪꯅ ꯅꯥꯇꯣꯟꯁꯦ ꯑꯃ ꯐꯩꯔꯒ ꯂꯩꯅꯦ ꯌꯦꯡꯀꯥꯟꯗ ꯑꯦ ꯅꯣꯛ ꯀꯩꯅꯣ ꯅꯪ ꯅꯣꯛꯄꯒꯤ ꯐꯥꯏꯜ ꯂꯧꯔ
ꯅꯠꯇꯣ ꯐꯥꯏꯔ ꯂꯩꯦꯕ
ꯅꯥꯇꯣꯟ ꯑꯃꯗꯤ ꯐꯩꯔꯒ ꯂꯩꯌꯦ ꯑꯃꯗꯤ ꯆꯥꯎꯁꯨ ꯆꯥꯎꯋꯦ
ꯑ ꯌꯦꯡꯅꯤꯡꯉꯦ ꯑꯩꯁꯨ ꯃꯤꯔꯜꯗ ꯃꯤꯔꯜ ꯂꯩꯗꯕ
ꯃꯤꯔꯔ ꯂꯩꯇꯦ ꯁꯤ ꯐꯛꯂꯥꯡꯗ ꯊꯣꯛꯂꯛꯄ ꯅꯪ ꯄꯤꯛꯆꯔꯗꯣ ꯍꯣꯔꯦꯟ ꯊꯥꯔꯛꯑꯀꯦ ꯏꯔꯒ ꯌꯦꯦꯛ ꯄꯤꯔꯒ ꯊꯥꯔꯛꯀꯦ ꯍꯣꯔꯦꯟ
ꯍꯣꯏꯅꯦ ꯍꯣꯏꯅꯦ ꯑꯁ ꯂꯣꯏꯔꯦ ꯑꯩꯗꯤ ꯑꯗꯨꯃꯥꯏꯅ ꯇꯧꯋꯦꯕ ꯍꯧꯖꯤꯛꯇꯛꯇ
ꯎꯝꯝ ꯑꯗꯨꯃꯥꯏꯅ ꯇꯧꯕꯅꯦ ꯅꯪ ꯅꯨꯄꯥꯗꯨ ꯀꯩꯝꯇ ꯍꯥꯏꯔꯛꯀ ꯑ ꯑꯗꯨꯃꯥꯏ ꯔ ꯂꯁꯨꯨꯝ
ꯑꯩ ꯅꯨꯄꯥꯔꯥ
ꯎꯝ
ꯑꯩꯝ ꯊ ꯍꯥꯏ ꯍꯥꯏꯗꯦꯗ
ꯅꯪ ꯅꯨꯄꯥꯗꯣ ꯌꯥꯝ ꯄꯪꯕ ꯃꯥꯜꯂꯦꯗ ꯑꯗꯨꯗꯤ
ꯑꯗꯨꯅ ꯍꯦꯟꯅ ꯐꯖꯩꯌꯦ ꯍꯥꯏꯕ ꯋꯥꯅꯤꯗ
ꯅꯪ ꯅꯨꯄꯥꯗ ꯌꯥꯝꯅ ꯄꯪꯕ ꯃꯥꯜꯂꯦ ꯑꯗꯨꯗꯤ
ꯈꯪꯗꯦꯗ ꯄꯪꯕꯒꯤꯔꯥ ꯁꯤꯡꯃꯤꯔꯥ ꯑꯗꯨꯅ ꯔꯥꯁꯤ ꯌꯥꯝꯃꯦ ꯔꯥꯁꯤ ꯂꯩꯌꯦ ꯌꯦ
ꯑꯗꯨ ꯅꯪ ꯅꯨꯄꯥꯗꯤ ꯅꯨꯄꯤ ꯑꯇꯣꯞꯄꯒꯗꯤ ꯀꯣꯏꯗꯦꯀꯣ
ꯀꯣꯏꯗꯦꯗ
ꯏꯁ ꯅꯍꯥꯟ ꯆꯔ ꯅꯍꯥꯟꯗꯣ
ꯑꯥ
ꯂꯩꯁꯥꯕꯤ ꯃꯆꯥ ꯑꯃ ꯄꯨꯔꯒ ꯆꯠꯂ ꯂꯩꯔꯝꯃꯤꯅꯦ
ꯑꯩ ꯑꯗꯨꯗꯤ ꯃꯆꯥꯅꯨꯄꯤꯅꯦ
ꯃꯆꯥꯅꯨꯄꯤ ꯅꯠꯇꯦ ꯃꯆꯥꯅꯨꯄꯤ ꯑꯣꯏꯔꯗꯤ ꯑꯩꯉꯣꯟꯗ ꯄꯤꯔꯣ ꯑꯗꯨꯗꯤ
ꯌꯥꯏꯅꯦ ꯅꯪ ꯅꯪ ꯂꯩꯁꯥꯕꯤ ꯂꯩꯇꯕ꯭ꯔꯣ ꯅꯪꯁꯨ ꯂꯩꯔꯝꯅꯤꯗ ꯀꯩꯅꯣ
ꯁꯥꯕꯤꯗꯤ ꯂꯩꯇꯦꯍꯦ ꯑꯩꯒꯤꯗꯤ ꯑꯩꯗꯤ ꯄꯨꯔꯥ ꯁꯤꯡꯒꯜꯅꯦ
ꯍꯧꯖꯤꯛꯀꯥꯟꯒꯤ ꯅꯨꯄꯥꯕꯨ ꯀꯃꯥꯏꯅ ꯅꯨꯄꯥꯁꯤꯅ ꯌꯥ
ꯑꯗꯨ ꯅꯆꯥꯅꯨꯄꯤꯗ ꯄꯤꯔꯣ
ꯄꯤꯒꯦ
ꯂꯧꯔꯒꯦ
ꯂꯧ ꯂꯧꯔꯣ ꯂꯥꯛꯑꯣ ꯂꯧꯔꯣ ꯄꯤ ꯅꯔ ꯅꯤ ꯅꯤꯕ ꯃꯤ ꯅꯤꯕ ꯃꯤꯕꯨ ꯄꯤꯔꯒꯦꯅ ꯔꯦꯗꯤꯗ ꯊꯝꯃꯅꯤꯗ
ꯑꯁ ꯀꯩꯅꯣꯒꯨꯝꯕꯗ ꯑꯦꯃꯥꯖꯣꯟꯒꯨꯝꯕꯗ ꯊꯥꯔꯛꯄ ꯌꯥꯔꯣꯏꯗ꯭ꯔꯣ ꯃꯤꯁꯣꯒꯨꯝꯕꯗ
ꯃꯤꯁꯣ ꯑꯩ ꯃꯤꯁꯣꯁꯤ ꯀ꯭ꯋꯥꯂꯤꯇꯤ ꯌꯥꯗꯦ ꯃꯤꯁꯣꯒꯤꯗꯤ ꯆꯦꯟꯒꯅꯨ
ꯃꯥꯁꯨ ꯃꯃꯟꯗ ꯌꯥꯔꯣꯏꯗ꯭ꯔꯣ ꯑꯣꯟꯂꯥꯏꯟ ꯑꯣꯔꯗꯔ ꯇꯧꯔꯒꯦ
ꯑꯣꯟꯂꯥꯏꯟꯕꯨꯗꯤ ꯇꯧꯕ ꯌꯥꯏꯕ ꯀꯣ ꯑꯗꯨꯕꯨ ꯃꯤꯁꯣꯏꯗꯒꯤꯗꯤ ꯊꯥꯔꯣꯏ ꯃꯃꯟꯗꯤꯦ ꯎꯝ ꯃꯤꯁꯣꯏꯒꯤ ꯃꯃꯜꯗ ꯆꯠꯄ ꯌꯥꯔꯣꯏꯕ
ꯑꯁ ꯀꯥꯏꯗꯒꯤ ꯑ ꯂꯨꯄꯥ ꯆꯅꯤ ꯆꯅꯤ ꯌꯥꯡꯈꯩ ꯑꯩꯠ ꯍꯟꯗ꯭ꯔꯦꯠꯀꯨꯝꯕꯗꯤ ꯌꯥꯕ ꯅꯠꯇ꯭ꯔꯣ
ꯑꯗꯨ ꯒꯨꯝꯕꯗꯤ ꯌꯥꯗꯦ ꯍꯦ
ꯏꯁꯁ ꯌꯥꯝ ꯇꯥꯡꯈ꯭ꯔ ꯑꯗꯨꯁꯨ ꯌꯥꯝ ꯇꯥꯡꯃꯜꯂꯦꯍꯦ
ꯈꯔ ꯃꯃꯟ ꯑꯐꯕꯗ ꯌꯣꯟꯒꯦ
ꯑꯣꯟꯂꯥꯏꯟꯗꯗꯤ ꯈꯔ ꯍꯣꯡꯕꯅꯦ ꯄꯣꯠ ꯆꯩꯗꯣ
ꯍꯣꯏ ꯑꯗꯨꯕꯨꯗꯤ ꯑꯣꯏꯌꯦꯦ ꯑꯣꯏꯔꯁꯨ ꯃꯤꯁꯣꯗꯗꯤ ꯆꯦꯟꯍꯜꯂꯣꯏꯕ
ꯅꯍꯥꯟꯒꯗ ꯑꯩ ꯊꯥꯖꯗꯦꯗ ꯂꯩꯁꯥꯕꯤ ꯃꯆꯥꯗꯨꯅ ꯅꯪ ꯀꯔꯤ ꯇꯧꯕꯒꯤꯔ ꯀꯣ ꯅꯨꯄꯤ ꯅꯨꯄꯤ ꯃꯆꯥ ꯍꯣꯏ ꯅꯨꯄꯤ ꯂꯩꯁꯥꯕꯤ ꯃꯆꯥꯕꯨ ꯄꯨꯔꯒ ꯆꯠꯂꯒ ꯂꯩꯕꯗ
ꯑꯁ ꯃꯆꯥꯅꯨꯄꯤꯅꯤꯅꯦ ꯃꯥ ꯂꯩꯁꯥꯕꯤ ꯃꯥ ꯅꯨꯄꯤ ꯀꯣꯏꯕ ꯍꯩꯇꯕꯅꯤꯍꯦ ꯑꯩ
ꯏꯁ ꯍꯥꯏꯌꯦꯍꯦ ꯀꯣꯏꯕ ꯍꯩꯕꯒꯤ ꯅꯠꯇ꯭ꯔꯣ ꯑꯅꯤ ꯑꯅꯤ
ꯑꯗꯨꯅ ꯎꯝ ꯄ꯭ꯔꯤꯊꯤꯕꯤꯗ ꯀꯅꯥꯝꯇ ꯎꯗꯦ ꯈꯪꯗꯦꯌꯦ
ꯏꯁ ꯀꯣꯏꯕꯅꯦ ꯀꯣꯏꯕꯅꯦ ꯅꯍꯥꯟꯗ ꯂꯩꯁꯥꯕꯤ ꯈꯔ ꯉꯥꯎꯁ ꯉꯧꯔꯛ ꯉꯧꯔꯒ ꯍꯥ ꯃꯁꯥ ꯈꯔ ꯐꯕ
ꯍꯦ ꯃꯆꯥꯅꯨꯄꯤꯅꯦ
ꯃꯆꯥꯅꯨꯄꯤ ꯅꯠꯇꯦ ꯑꯩꯕꯨ ꯎꯔꯒ ꯑꯩꯕꯨ ꯎꯔꯒ ꯏꯁ ꯃꯃꯥꯏꯒ ꯈꯔ ꯈꯔ ꯀꯥꯏꯔꯒ ꯇꯧꯔꯒ ꯆꯠꯈꯤ
ꯏꯆꯥꯟꯅꯨꯄꯤꯅꯦꯍꯦ ꯑꯩ ꯅꯨꯄꯥꯗꯤ ꯑꯗꯨꯃꯥꯏꯅꯗꯤ ꯇꯧꯗꯦꯍꯦ ꯅꯪꯁꯨ
ꯑꯦꯁ ꯏꯆꯥ ꯅꯨꯨꯄꯤ ꯅꯠꯇꯦ ꯐꯣꯟꯒ ꯑꯅꯤ ꯑꯅꯤ ꯄꯥꯏꯑꯦꯅ ꯅꯪꯅ ꯅꯪ ꯅꯨꯄꯥꯗꯣ
ꯃꯥꯒꯤ ꯐꯨꯟꯁꯨ ꯃꯥꯒꯤ ꯐꯣꯟꯁꯨ ꯑꯩꯉꯣꯟꯗꯝꯥꯏ ꯁꯝꯃꯤꯠ ꯇꯧꯍꯧꯕꯅꯤꯗ ꯑꯗꯒꯃ ꯀꯔꯤꯁꯨ ꯂꯩꯇꯕꯅꯤꯗ ꯑꯗꯨꯃꯥꯏꯅꯗꯤ ꯍꯥꯏꯕꯤꯅꯨꯗ
ꯅꯪ ꯅꯨꯄꯥꯗꯣ ꯌꯥꯝ ꯐꯠꯇꯕ ꯃꯥꯜꯂꯦꯀꯣ
ꯍ ꯑꯗꯨꯃꯥꯏꯅ ꯍꯥꯏꯅꯨꯑꯦ
ꯏꯁ ꯅꯪꯕꯨ ꯄꯝꯐꯨꯗ ꯄꯨꯕ ꯃꯥꯜꯂꯦꯗ
ꯐꯨꯗꯦꯗ ꯂꯨꯅ ꯇꯧꯕꯅꯤꯍꯦ
ꯏꯁ ꯀ ꯂꯨꯉ ꯇꯔ ꯃꯣꯏ
ꯎꯅ ꯇꯧꯈꯁꯨꯖꯅꯦ
ꯏꯁ ꯑꯗꯨꯏ ꯀꯥꯟꯁ ꯃꯆꯤꯟꯖꯟ
ꯇꯥꯏꯕꯪ ꯍꯧꯖꯤꯛ ꯍꯧꯖꯤꯛꯀꯥꯟꯒꯤ ꯅꯨꯄꯥꯁꯤꯡ ꯃꯔꯛꯇ ꯌꯦꯡꯕꯗꯗꯤ ꯑꯩꯒꯤ ꯄꯥꯒꯨꯝꯕ ꯃꯩꯁꯤ ꯑꯅꯤꯔ ꯑꯩꯔꯣ
ꯅꯪ ꯍꯧꯖꯤꯛꯀꯥꯟꯒꯤ ꯅꯨꯄꯥ ꯃꯔꯛꯇ ꯅꯪ ꯅꯨꯄꯥ ꯍꯦꯟꯅ ꯌꯥꯝꯅ ꯁꯥꯊꯤꯕ ꯑꯣꯏꯔꯦ ꯍꯥꯏꯕ
ꯅꯠꯇꯦ ꯅꯠꯇꯦ ꯃꯥꯒꯨꯝꯕ ꯃꯥꯒꯨꯝꯕ ꯃꯤ ꯑꯅꯤ ꯁꯨꯅ ꯂꯩꯔꯝꯃꯔꯣꯏꯕ
ꯏꯁ ꯑꯅꯤ ꯑꯩꯈꯣꯏꯔꯣꯝꯗ ꯄꯩꯔꯒ ꯂꯩꯅꯤ ꯅꯨ ꯐꯤꯕꯨ ꯌꯥꯝꯅ ꯂꯨꯅ ꯇꯧꯕ ꯑ ꯆꯥꯛ ꯐꯥꯎ ꯃꯥꯅ ꯏꯟꯖꯕ ꯃꯥ ꯆꯥꯛ ꯐ ꯃꯥꯅ ꯏꯟꯖꯔ ꯄꯤꯖꯕ ꯑ ꯆꯥꯔꯝꯗꯥꯏꯗꯕ ꯃꯥꯒꯤ ꯈꯨꯠꯀꯁꯦ ꯍꯥꯝꯗꯣꯛꯄꯤꯕ
ꯑꯩꯈꯣꯏꯒꯤꯁꯨ ꯑꯗꯨꯃꯥꯏꯅ ꯇꯧꯔꯤꯛꯅꯤ ꯀꯩꯅꯣ
ꯏ ꯀꯩ ꯑꯗꯨꯃꯥꯏꯅ ꯇꯧꯔ ꯂꯩꯌꯦꯅꯦ ꯅꯍꯥꯟ ꯅꯪ ꯆꯥꯛ ꯆꯥꯔꯝꯗꯥꯏꯗ ꯅꯈꯨꯠꯇ ꯃꯩꯇꯥꯟ ꯇꯩꯔꯛꯄꯗꯣ
ꯇꯧ ꯑꯗꯨꯃꯥꯏꯅ ꯇꯧꯗꯤ ꯅꯪꯁꯨ ꯉꯖꯤꯛ ꯑꯗꯨꯏꯗꯤ ꯍꯦꯃꯟꯒ꯭ꯔꯦꯗ ꯉꯥꯡ ꯊꯤꯅ ꯉꯥꯡꯃꯟꯕꯤꯈ꯭ꯔꯦꯗ
ꯑꯩꯈꯣꯏꯗꯤ ꯑꯩꯈꯣꯏꯗꯤ ꯅꯨꯄꯤꯕꯨ ꯌꯥꯝꯅ ꯂꯨꯅ ꯇꯧꯕꯀꯣ ꯑꯁ ꯅꯪ ꯅꯨꯄꯥꯗꯤ ꯅꯨꯄꯤꯕꯨ ꯊꯤ ꯊꯤꯅ ꯇꯧꯕ ꯑꯇꯣꯞꯄꯗ ꯆꯠꯈ꯭ꯔꯣ ꯀꯔꯤꯅꯣ ꯀꯥꯅꯥꯔꯣ ꯑꯗꯨꯗ ꯂꯩꯕꯗꯣ
ꯑꯗꯨꯃꯥꯏ ꯍꯥꯏꯅꯨꯍꯦ
ꯅꯪ ꯅꯨꯄꯥꯗꯣ ꯍꯧꯗꯣꯡ ꯍꯧꯗꯣꯡꯒꯨꯝꯕ ꯆꯥꯕ꯭ꯔꯣ ꯂꯤꯟꯒꯨꯝꯕ ꯆꯥꯕ꯭ꯔꯣ ꯅꯪ ꯅꯨꯄꯥꯗꯣ
ꯑ ꯅꯨꯄꯥꯥꯗ ꯀꯩꯝꯇ ꯆꯥꯗꯦꯍꯦ ꯅꯤꯁꯥꯁꯨ ꯆꯥ ꯅꯤꯁꯥꯁꯨ ꯆꯥꯗꯦ ꯑ ꯍꯧꯗꯣꯡ ꯍꯧꯗꯣꯡꯒꯨꯝꯕ ꯂꯤꯟꯒꯨꯝꯕ ꯎꯆꯤꯒꯨꯝꯕ ꯀꯩꯝꯇ ꯆꯥꯗꯦꯍꯦ
ꯅꯪ ꯅꯨꯄꯥꯗꯣ ꯇꯤꯟꯊꯣꯔ ꯉꯥꯛꯇꯪ ꯆꯥꯔꯒ ꯂꯩꯕ ꯃꯥꯜꯂꯦꯗꯤ
ꯗꯤ ꯌꯥꯝ ꯁꯤꯡꯈ꯭ꯔ ꯖꯥꯠꯅꯦ
ꯀꯔꯤ ꯀꯔꯤ ꯆꯥꯕ꯭ꯔꯥ ꯃꯥꯗꯤ
ꯃꯥꯗꯤ ꯁꯪꯒꯣꯝ ꯊꯛꯄ ꯆꯥꯛꯆꯥꯥꯕ ꯑꯗꯨ ꯈꯛꯇ
ꯑꯁ ꯁꯪꯒꯣꯝ ꯊꯥꯛꯄ ꯁꯪꯒꯣꯝꯁꯨ ꯀꯔꯤꯁꯨ ꯑꯣꯏꯔꯝꯒꯅꯣ ꯍꯥꯏꯗꯤ ꯍꯥꯃꯦꯡꯒꯤ ꯁꯪꯒꯣꯝꯒꯨꯝꯕ ꯍꯨꯏꯒꯤ ꯁꯪꯒꯣꯝ ꯑꯃꯐ ꯑꯣꯏꯔꯝꯗꯧ ꯃꯥꯜꯂꯦ
ꯊꯥꯏꯦ
ꯑ ꯑꯣꯏꯔꯝꯃꯣꯏ ꯑꯣꯏꯔꯝꯃꯣꯏ ꯈꯪꯉꯦ ꯑꯩ
ꯀꯔꯤ ꯀꯅꯥꯅ ꯍꯥꯃꯦꯡꯒꯤꯦ ꯍꯨꯏ ꯍꯨꯏ ꯍꯨꯏꯁꯨ ꯁꯪꯒꯣꯝꯅꯤ ꯊꯛꯄ ꯌꯥꯕ ꯊꯣꯛꯄ꯭ꯔꯥ
ꯅꯆꯤꯟ ꯌꯥꯝꯅ ꯊꯤꯛꯌꯦ ꯀꯔꯤꯒꯤꯔꯥ ꯅꯪ
ꯆꯤꯟꯊꯤꯔꯦꯔꯥ ꯑꯗꯨ ꯑꯩ ꯆꯤꯟꯊꯤꯔ ꯀꯩꯗꯧꯗꯣꯏꯅꯣ
ꯃꯆꯤꯟ ꯌꯥꯝ ꯊꯤꯌꯦ ꯀꯣ
ꯑꯁꯦꯡꯕꯅꯦꯗ
ꯅꯪ ꯅꯨꯄꯥꯗꯣ ꯅꯍꯥꯟ ꯀꯩꯅꯣ ꯁꯤ ꯀꯩꯅꯣꯗ ꯆꯠꯂꯒ ꯂꯩꯔꯒ ꯀꯔꯤ ꯍꯥꯏꯁꯤꯔꯥ ꯃꯤꯕꯨ ꯐꯨꯅꯔꯒ ꯂꯩꯔꯝꯕꯗꯨ ꯑꯩ ꯎꯅꯤ
ꯅꯪ ꯅꯪ ꯑꯩ ꯅꯨꯄꯥ ꯃꯁꯛ ꯐꯖꯅ ꯈꯪꯗꯕꯩ ꯈꯪꯗꯕꯩ ꯃꯥꯜꯂꯦ
ꯈꯪꯉꯦ ꯈꯪꯉꯦ
ꯈꯪꯗꯕ ꯃꯥꯜꯂꯦ ꯃꯥꯗꯤ ꯑꯗꯨꯒꯨꯝꯕ ꯃꯤ ꯅꯠꯇ
ꯍꯪꯉꯦ ꯑꯗꯨꯒꯨꯝꯕ ꯃꯤꯅꯤꯍꯦ ꯃꯥ
ꯃꯥ ꯅꯠꯇꯦꯕ ꯃꯥꯗꯤ ꯑꯗꯨꯃꯥꯏꯅ ꯇꯧꯗꯦꯕ ꯃꯗꯤ ꯃꯥꯗꯤꯀꯣ ꯃꯤꯕꯨ ꯋꯥ ꯀꯟꯅꯁꯨ ꯉꯥꯡꯗꯕꯅꯦꯕ ꯃꯤꯕꯨ ꯐꯨ ꯅꯥꯒꯗꯕ ꯈꯠꯅꯒꯗꯕ ꯃꯤ ꯅꯠꯇꯦꯕ
ꯎꯝ
ꯃꯥꯗꯤ ꯌꯥꯝ ꯐꯕꯅꯦꯕ ꯑꯗꯨ ꯑꯗꯨꯒꯨꯝꯕ ꯃꯤꯅꯕꯨ ꯀꯃꯥꯏꯅ ꯃꯇꯝ ꯄꯕ꯭ꯂꯤꯛ ꯊꯣꯛꯔꯒ ꯃꯤꯕꯨ ꯈꯅꯗꯣꯏꯅꯣ ꯎ
ꯃꯤ ꯄꯪꯐꯨꯗ ꯐꯨꯅꯔꯒ ꯂꯩ ꯅꯍꯥꯟꯗ ꯄꯪꯐꯨꯗ ꯐꯨꯅꯔꯒ ꯂꯩꯌꯦ
ꯃꯤꯕꯨꯁꯨ ꯐꯨꯅꯕ ꯐꯨꯅꯕ
ꯅꯍꯟ
ꯑꯩꯅ ꯊꯥꯕꯤꯔꯁꯨ ꯃꯅ ꯍꯥꯏꯔꯣꯏꯌꯦ
ꯅꯍꯥꯟꯒꯤ ꯅꯍꯥꯟ ꯅꯪꯕꯨ ꯐꯨꯕꯗꯣ ꯀꯌꯥꯃꯨꯛ ꯅꯥꯕ꯭ꯔꯥ ꯑꯗꯨ ꯐꯔꯕ꯭ꯔꯥ ꯅꯣꯛꯀ ꯅꯣ ꯅꯣꯛꯕꯒꯤ ꯐꯥꯏꯟ ꯑꯣꯏꯔ ꯍꯥꯥ
ꯎꯝ
ꯅꯪ ꯅꯍꯥꯟ ꯄꯨꯔꯒ ꯏꯁ ꯅꯪꯅ ꯉꯛꯇ ꯂꯤꯆꯩꯅ ꯀꯟꯕꯗꯣ ꯐꯔꯕ꯭ꯔꯥ ꯍꯥꯏꯕ
ꯑ ꯑꯗꯨꯃꯥꯏꯅ ꯍꯥꯏꯅꯨꯍꯦ ꯃꯥ ꯇꯔꯗꯤ ꯅꯨꯡꯉꯥꯏꯔꯣꯏꯌꯦ ꯑꯗꯨꯃꯥꯏꯅ ꯇꯧ ꯑꯗꯨꯃꯥꯏꯅ ꯍꯥꯏꯅꯨꯕ
ꯇꯧꯔ ꯂꯩꯔꯝꯃꯣ ꯑꯁꯦꯡ ꯑꯁꯦꯡꯕ ꯍꯥꯏꯔꯒ ꯁꯥꯎꯕ ꯃꯥꯜꯂꯤ
ꯅꯠꯇꯦꯍꯦ ꯃꯥ ꯑꯩꯕꯨ ꯀꯩꯗꯅ ꯑꯩꯁꯨ ꯈꯨꯠꯁꯨ ꯊꯥꯗꯦꯗ ꯋꯥꯊꯤ ꯋꯥ ꯀꯟꯕ ꯐꯧ ꯉꯥꯡꯗꯕ ꯅꯨꯄꯥꯗꯨꯕꯨ ꯀꯃꯥꯏꯅ ꯐꯨꯗꯣꯏꯅꯣ
ꯑ ꯑꯗꯨꯗꯤ ꯅꯪ ꯑꯗꯨꯗꯤ ꯅꯪ ꯃꯑꯣꯡꯁꯦ
ꯑꯝ
ꯆꯥꯛ ꯆꯥꯅꯤ ꯉꯥꯏ ꯂꯥꯛꯑꯣ ꯑꯗꯨꯃꯥꯏꯅ ꯀꯧꯕ꯭ꯔꯥ ꯅꯪꯕꯨ
ꯍꯥꯏ
ꯑ ꯇꯞ ꯇ ꯑ ꯑ ꯅꯪ ꯅꯣꯏ ꯌꯨꯝꯗꯒꯤ ꯃꯊꯛꯇ ꯀꯥꯈꯠꯂ ꯀꯥꯔꯒ ꯂꯩꯔꯁꯨ ꯑꯁ
ꯎꯝ
ꯃꯄꯥ ꯃꯃꯥ ꯀꯨꯝꯃꯣ ꯑꯗꯨꯃ ꯍꯥꯏꯕ꯭ꯔꯥ ꯀꯟꯅ ꯉꯥꯡꯗꯦ
ꯑꯣ ꯎꯝ ꯆꯥꯛ ꯆꯥꯔꯁꯦꯅꯦ ꯐꯖꯅ ꯀꯥꯎꯕꯅꯤꯗ ꯅꯨꯡꯁꯤꯕꯤ ꯍꯥꯏꯅ ꯀꯧꯕꯅꯦ ꯃꯃꯥꯁꯨ ꯀꯧꯗꯦ ꯑꯣ ꯑꯩꯒꯤ ꯅꯨꯡꯁꯤꯕꯤꯅ
ꯅꯪ ꯅꯨꯄꯥꯗꯣ ꯅꯪ ꯅꯨꯄꯥꯒꯤ ꯈꯨꯟꯗꯥꯗꯣ ꯑꯩꯈꯣꯏ ꯈꯨꯟꯒꯤ ꯂꯥꯎꯠ ꯏꯁꯄꯤꯀꯔꯒꯤ ꯋꯥꯏꯒꯦ ꯇꯧꯔꯤꯀꯥꯟꯁꯤꯗ ꯇꯞ ꯇꯞꯅ ꯉꯥꯡꯉꯦ ꯀꯥꯏꯅ ꯑꯩꯅ ꯍꯔꯥꯎ ꯍꯔꯛꯑꯅꯤ ꯅꯪ ꯅ ꯍꯔꯥꯎ ꯍꯔꯥꯎ ꯐꯖꯅ ꯊꯣꯔꯛꯑꯅꯤ
ꯑ ꯑꯩꯅꯄꯥ ꯑꯩꯅꯨꯄꯥ ꯑꯩꯒꯤ ꯅꯨꯄꯥꯒꯤ ꯃꯈꯣꯟꯗꯤꯀꯣ ꯅꯪ ꯇꯥꯔꯗꯤꯩ ꯅꯪꯁꯨ ꯉꯥꯎꯔꯅꯤꯍꯦ
ꯇꯥꯕꯗ ꯌꯥꯝ ꯎꯝ ꯅꯨꯡꯉꯥꯏꯕꯖꯥꯠꯅꯦ ꯅꯪ ꯅ ꯏ ꯅꯨꯄꯥꯝꯕꯁꯦꯟꯅ ꯐꯥꯎꯕ ꯑꯁ ꯅꯨꯄꯥꯗꯤ ꯍꯥꯏꯅꯀꯣ ꯅꯪ ꯆꯥꯛꯑ ꯂꯩꯅꯦ ꯍꯣꯔꯦꯟ
ꯀꯅꯥꯗꯩ ꯀꯥꯟꯅꯩꯗꯅ ꯅꯪ ꯍꯨꯏ ꯃꯈꯣꯡꯒ ꯍꯧꯗꯣꯡ ꯃꯈꯣꯡ ꯈꯛꯇꯪ ꯆꯥꯎꯋ ꯌꯨꯝꯗ
ꯎ
ꯇꯥꯏ ꯆꯒꯅ ꯅ ꯀꯣ
ꯣ ꯈꯨꯗꯣꯡ ꯃꯈꯣꯡꯗꯤ ꯆꯥꯕ ꯇꯜꯂꯦꯗ
ꯍꯧꯗꯣꯡ ꯃꯈꯣꯡꯗ ꯆꯥꯎꯋ ꯑꯗꯨꯁꯨ ꯐꯖꯅ ꯂꯧꯗꯕꯤꯗ ꯐꯖꯅ ꯂꯧꯗꯕꯤꯗ ꯈꯔ ꯈꯔ ꯂꯧꯔꯒ ꯃꯇꯨ ꯈꯔ ꯈꯔ ꯂꯩꯍꯜꯂꯒ ꯑꯁ ꯃꯨꯔꯨ ꯐꯖꯅ ꯃꯨꯔꯒ ꯑꯁ ꯑꯗꯨ ꯑꯗꯨ ꯍꯥꯎꯕꯅꯦ ꯍꯥꯎꯕ ꯃꯥꯜꯂꯦ ꯅꯪꯅ
ꯇ꯭ꯔꯥꯏ ꯇꯧꯈ꯭ꯔꯕ꯭ꯔꯥ ꯅꯪꯕꯣ
ꯑꯩꯁꯦ ꯇꯧꯗ꯭ꯔꯤ ꯅꯪ ꯅꯨꯄꯥꯗ ꯅꯍꯥꯟ ꯁꯣꯔꯣꯛ ꯃꯌꯥꯏꯗ ꯑꯗꯨꯃꯥꯏꯅ ꯇꯧꯔꯒ ꯂꯩꯕꯗꯨ ꯎꯕ
ꯇꯧꯈ꯭ꯔꯗꯤ ꯑꯗꯨꯝ ꯌꯦꯡꯕ ꯌꯥꯏ ꯑꯗꯨꯕꯨ ꯇꯧꯗ꯭ꯔꯗꯤ ꯇꯂꯦꯗ
ꯑꯩ ꯇꯧꯗ꯭ꯔꯤ ꯅꯪ ꯅꯨꯄꯥꯗꯣ ꯇꯧꯔꯒ ꯂꯩꯔꯝꯕ ꯑꯗꯨꯃꯥꯏꯅ
ꯎꯝ ꯃꯥꯕꯨꯗꯤ ꯑꯗꯨꯒꯨꯝꯕ ꯆꯥꯍꯜꯂꯣꯏꯗ ꯄꯤ ꯆꯥꯍꯜꯂꯣꯏꯗ ꯆꯤꯟꯖꯥꯛ ꯑꯁꯪ ꯑꯁꯦꯡ ꯄꯤꯖꯥꯗꯣꯏꯅꯦ ꯑꯗꯨꯒꯨꯝꯕꯗꯤ ꯄꯤꯔꯣꯏ ꯑꯗꯨꯕꯨ ꯅꯨꯡꯁꯤꯕ ꯃꯤꯕꯨ ꯀꯃꯥꯏꯅ ꯍꯣꯗ ꯑꯃꯨꯛ ꯈꯣꯡꯝꯕꯤ ꯆꯥꯗꯣꯏꯅꯣ
ꯅꯠꯇꯦ ꯅꯣꯏ ꯌꯨꯝ ꯅꯣꯏ ꯌꯨꯝ ꯃꯈꯥꯒꯤ ꯃꯊꯛꯒꯤꯗꯣ
ꯑꯥ
ꯀꯔꯤ ꯇꯧꯔꯒ ꯂꯩꯕ꯭ꯔꯥ
ꯑꯦ ꯏꯁ ꯃꯣꯏꯗꯤ ꯍꯧꯖꯤꯛꯁꯦ ꯑ ꯀꯩꯅꯣꯗ ꯆꯠꯀꯦ ꯃꯄꯥꯟ ꯆꯠꯀꯦꯅ ꯆꯠꯊꯣꯛꯈ꯭ꯔꯦ
ꯑꯦꯁ ꯃꯁꯨ ꯌꯥꯝꯇꯒꯔꯂꯦꯀꯣ
ꯃꯣꯏꯁꯦ ꯄꯩꯁꯥ ꯂꯩꯕꯅꯤꯅꯀꯣ ꯃꯤꯗꯤ
ꯏꯁ ꯏꯁꯥꯗꯤ ꯂꯩꯇꯕꯅꯍꯦ ꯍꯨꯔ ꯆꯥꯈꯤꯕꯅꯦꯍꯦ
ꯑꯦ ꯄꯩꯁꯥ ꯌꯥꯝꯃꯅꯤ ꯃꯣꯏꯗꯤ
ꯅꯍꯥꯟ ꯅꯍꯥꯟꯁꯨ ꯀꯩꯅꯣꯗ ꯑꯩ ꯊꯤꯕ ꯂꯥꯛꯑꯒ ꯂꯩꯇꯦ ꯍꯥꯏ ꯑꯁ ꯑꯃꯨꯛ ꯆꯠꯊꯣꯛꯈ꯭ꯔꯦ ꯍꯥꯏ
ꯎꯝ ꯍꯌꯦ